ꯇꯥꯏꯀꯣ
ꯎꯝ ꯇꯥꯏ
ꯌꯥꯝ ꯁꯦꯡ ꯁꯦꯡꯅ ꯇꯥꯏ ꯗꯤꯖꯤ ꯇꯦꯜꯗꯒꯤ ꯍꯦꯜꯂꯦ ꯗꯤꯖꯤꯇꯦꯜꯗꯒꯤ ꯍꯦꯜꯂꯦ
ꯎꯝ
ꯅꯪ ꯍꯛꯆꯥꯟ ꯅꯨꯡꯉꯥꯏꯇꯦ ꯍꯥꯏꯗꯣ ꯋꯥꯈꯜ ꯂꯩꯅꯥꯒꯗꯤ ꯌꯥꯎꯗꯦꯀꯣ
ꯋꯥꯈꯜ ꯂꯩꯅꯥꯁꯧ ꯌꯥꯎꯋꯦ
ꯀꯩꯗꯧꯔꯒꯦ ꯀꯅꯥꯅ ꯀꯩꯗꯧꯔꯒꯦꯕ ꯅꯪꯕꯨ
ꯈꯪꯗꯦꯗꯥ
ꯀꯅꯥꯅꯣ ꯑꯩ ꯅꯝꯕꯔ ꯄꯤꯔꯛꯑꯣ ꯑꯩ ꯇꯧꯔꯨꯒꯦ
ꯌꯦ ꯀꯅꯥꯅ ꯇꯧꯗꯣꯔꯤꯒꯦ ꯑꯩ ꯏꯁꯥ ꯏꯇꯣꯝꯇ ꯈꯟꯖꯕꯅꯤ ꯀꯩꯅꯣ
ꯀꯩꯅꯣ ꯋꯥꯈꯜ ꯌꯥꯗꯕ ꯑꯗꯣ ꯋꯥꯈꯜ ꯂꯩꯅꯥ ꯀꯩꯀꯩ ꯃꯔꯝꯗꯅꯣꯕ ꯅꯪ ꯋꯥꯈꯜ ꯇꯧꯔꯤꯗꯣ ꯍꯥ
ꯈꯪꯗ꯭ꯔꯦ ꯑꯩꯖꯨ ꯈꯟ ꯈꯟꯒꯟꯕ ꯃꯤꯗꯤ ꯑꯗꯨꯝ ꯍꯟꯅꯨꯔꯗꯣꯏꯅꯦ ꯑꯩꯗꯤ ꯌꯥꯝ ꯊꯨꯅ ꯍꯟꯅꯨꯒꯤꯗꯣꯏꯅꯦ
ꯑꯥ ꯑꯗꯨꯃꯥꯏꯅ ꯈꯟꯒꯅꯣ ꯑꯗꯨꯗꯤ ꯈꯪꯉ ꯈꯪꯉꯒ ꯈꯜꯂꯨ
ꯈꯟꯒꯅꯨ ꯍꯥꯏꯕ ꯌꯥꯗꯦꯅꯦ ꯃꯊꯟꯇ ꯑꯗꯨꯝ ꯈꯟꯕꯒꯤꯅꯦ
ꯑꯗꯨꯃꯥꯏꯅ ꯈꯟꯒꯅꯨ
ꯌꯨꯝꯗꯒꯤ ꯂꯥꯞꯄꯅꯦ ꯀꯩ ꯁꯨꯃꯥꯏꯅ ꯈꯟꯂꯨꯅꯣ ꯅꯪꯒꯤꯗꯤ ꯑꯋꯥꯠꯄ ꯂꯩꯇꯦ ꯌꯨꯝꯗ ꯏꯃꯥ ꯕꯥꯕ ꯌꯥꯝ ꯀꯟꯅ ꯂꯩ ꯕꯨꯕꯣꯛ ꯂꯩꯔꯤ ꯄꯨꯄꯨ ꯍꯣꯏ ꯂꯩꯔꯤ ꯀꯅꯥꯒꯃꯨꯛ ꯈꯟꯗꯅ ꯋꯈꯜ ꯋꯥꯅꯤꯡꯉꯥꯏ ꯀꯔꯤ ꯌꯥꯎꯒꯦꯕ ꯑꯗꯨꯗ ꯅꯪ ꯅꯁꯥ ꯍꯥꯏꯔ ꯐꯔꯦ ꯁꯛ ꯍꯥꯏꯔ ꯐꯖꯔꯦ
ꯍꯨ ꯍꯨꯝ
ꯅꯨꯄꯥꯅ ꯂꯣꯏ ꯄꯥꯝꯅꯕꯕꯨ ꯅꯪ ꯀꯥꯏꯗ ꯑꯃꯨꯛ ꯈꯟꯗꯨ ꯈꯟꯕ ꯈꯟꯕ ꯂꯩꯌꯦꯕ ꯀꯔꯤ ꯑꯃꯨꯛ ꯈꯟꯗꯣꯏꯅꯣꯕ ꯅꯪ ꯀꯔꯤ ꯋꯥꯠꯀꯦ ꯍꯥꯏꯕꯅꯤꯗ ꯅꯪꯒꯤ
ꯄ꯭ꯔꯣ ꯄ꯭ꯔꯣꯕ꯭ꯂꯦꯝ ꯍꯥꯏꯗꯨꯗꯤ ꯃꯤꯃꯤꯒꯤ ꯂꯩ
ꯍꯨꯝ ꯄ꯭ꯔꯣꯕ꯭ꯂꯦꯜ ꯄ꯭ꯔꯣꯕ꯭ꯂꯦꯜ ꯍꯥꯏꯁꯤꯗꯤ ꯏꯁꯣꯔꯗ ꯈꯨꯔꯨꯝꯃꯒ ꯅꯨꯃꯤꯠ ꯍꯨꯝꯅꯤꯗ ꯑꯗꯨꯝ ꯀꯣꯛꯀꯗꯕꯅꯤ
ꯎꯝ
ꯅꯠꯇꯦ ꯅꯪꯒꯤꯁꯦ ꯎꯝ ꯑꯣ ꯅꯨꯡꯁꯤ ꯂꯩꯅꯒ ꯅꯔꯕꯣ
ꯑꯁ ꯅꯨꯡꯁꯤ ꯂꯩꯅ ꯌꯧꯔꯕ ꯂꯣꯏꯔꯦꯍꯦ
ꯅꯨꯡꯁꯤ ꯂꯥꯏꯅꯥꯒ ꯇꯧꯗꯧ ꯃꯥꯟꯕ
ꯀꯃꯥꯏꯅ ꯑꯩꯕꯨ ꯅꯨꯡꯁꯤ ꯂꯩꯅ ꯅꯥꯏꯗꯣꯏꯅꯣ
ꯎꯝ ꯁꯛꯀ ꯐꯖꯕꯅꯤꯅ ꯇꯧꯔꯝꯗꯧ ꯃꯥꯟꯕ
ꯌꯥꯔꯦꯀꯣ ꯐꯖꯕꯁꯨ ꯅꯠꯇꯦ ꯄꯍꯥꯏ ꯍꯥꯏꯖꯤꯜꯂꯦ
ꯐꯖꯥꯔꯤꯗꯨꯗꯤ ꯈꯨꯟꯒꯤ ꯄꯈꯪꯅ ꯂꯣꯢ ꯀꯦꯜꯂꯤꯗꯨꯗꯤ
ꯏꯁ ꯇꯥꯅꯤꯡꯗꯦ ꯅꯨꯡꯁꯤꯔꯒ ꯀꯟꯅꯕꯁꯨ ꯅꯠꯇꯦ ꯃꯣꯏꯒꯤꯗꯨꯗꯤ
ꯅꯨꯡꯁꯤꯕꯩ
ꯑꯃꯃꯝ ꯁꯥꯏꯠꯇ ꯊꯝꯃꯒ ꯑꯃꯃꯝ ꯁꯥꯏꯠꯇ ꯊꯝꯃꯒ
ꯀꯅꯥꯅ ꯅꯪꯕꯨ ꯄꯤꯛ ꯇꯧꯔꯒꯦꯕ ꯑꯩ ꯇꯧꯒꯦꯁꯦ
ꯌꯥꯔꯦꯗ ꯑꯁꯦꯡꯕ ꯍꯥꯏꯌꯣ ꯍꯥꯏꯔꯒꯗꯤ ꯑꯩꯗꯤ ꯁꯨꯡꯊꯥ ꯊꯥꯖꯗꯦ
ꯅꯪꯒꯤꯁꯦ ꯀꯤꯕꯃ ꯌꯥꯎꯋꯤꯍꯦ
ꯀꯃꯥꯏꯅ ꯅꯪꯗꯤ ꯌꯥꯎꯗꯣꯏꯅ ꯅꯪꯗꯤ ꯏꯕꯨꯡꯃꯛꯅꯤ ꯀꯔꯤꯅꯣ
ꯅꯪ ꯂꯣꯏꯅ ꯍꯥꯏ ꯑꯗꯣ ꯀꯩꯅꯣꯝ ꯍꯥꯏꯒꯦꯅꯦ ꯅꯪꯒꯤ ꯅꯃꯥꯟꯅꯕꯤ ꯌꯥꯝ ꯉꯜꯅ ꯌꯨꯝ ꯄꯥꯡꯈꯤ
ꯎꯝ
ꯨꯅꯣꯏ ꯂꯩꯀꯥꯏꯗꯒꯤ
ꯃꯥꯗꯣ
ꯑꯃꯈꯛꯇ ꯅꯠꯇꯦ ꯑꯅꯤꯅꯤꯍꯦ ꯑꯩꯈꯣꯏꯒꯤꯗꯤ
ꯑꯅꯤ ꯑꯃꯅ ꯀꯅꯥ ꯅꯣꯏ ꯂꯩ ꯀꯥꯏꯗꯒꯤ
ꯑꯩ ꯌꯨꯝ ꯃꯅꯥꯛꯇ ꯑꯃꯗꯣ
ꯑ ꯑꯃ ꯑꯗꯨ ꯅꯠꯇꯕ
ꯑꯥ ꯃꯅꯨꯡꯒꯤꯗꯨꯁꯨꯅꯤꯗꯅ
ꯑꯗꯨꯒꯤ ꯀꯔꯤ ꯀꯔꯤꯅꯣꯕ ꯃꯤ ꯌꯥꯝ ꯉꯟꯕꯗꯨꯗ ꯃꯥ ꯀꯔꯤꯒꯤ ꯃꯥ
ꯈꯪꯗꯦ ꯈꯪꯗꯦ ꯍꯣꯏꯁ
ꯂꯩꯁꯥ ꯂꯩꯁꯥ ꯀꯨꯏꯅ ꯇꯧꯒꯦ ꯈꯟꯅ ꯌꯨꯝ ꯉꯟꯅ ꯄꯥ ꯀꯩ ꯀꯥꯟꯅꯒꯦꯕ
ꯑꯗ ꯐꯥꯔꯦ ꯀꯔꯤꯅꯣ
ꯃꯥꯒꯤ
ꯇꯧꯗꯧ ꯂꯩ ꯑꯗꯨꯕꯨ ꯑꯉꯥꯡ
ꯍꯅ ꯀꯣ ꯍꯜꯂꯁꯦ ꯁꯤꯅꯦꯕꯥ ꯅꯪꯒꯤꯖꯤ
ꯎꯝ ꯀꯣꯈꯟꯂꯒꯥ ꯃꯣꯏꯅꯥ
ꯎꯝ
ꯃꯣꯏꯒꯤ ꯑꯉꯥꯡ ꯂꯣꯏ ꯆꯥꯎꯔꯀꯥꯟꯗ ꯑꯩꯈꯣꯏ ꯑꯃꯨꯛ ꯋꯥꯗꯣꯏꯅꯦ
ꯃꯣꯏꯒꯤ ꯑꯉꯥꯡ ꯑꯃ ꯍꯥꯏꯔ ꯑꯗꯨꯗꯤ ꯏꯕꯥꯅꯤꯁꯨ ꯀꯩꯅꯣ ꯇꯧ꯭ꯔꯥꯕ ꯐꯕ ꯃꯥ ꯉꯟꯅ ꯄꯥꯜꯕꯥ꫰ꯇꯧꯔ꯭ꯁꯤꯕꯥ
ꯍ ꯍꯣꯏ ꯍꯣꯏ
ꯕꯤꯇꯤ ꯋꯥꯗ ꯑꯩꯈꯣꯏ ꯍꯣꯏ ꯇꯧꯕꯥ ꯃꯥꯜꯂꯤ ꯈꯣꯡꯕ ꯃꯥꯂꯤ
ꯌꯦ
ꯁꯤ ꯁꯇ ꯑ
ꯑꯩꯅ ꯍꯣꯏ ꯍꯥꯏꯔꯤꯁꯤꯕꯣ
ꯎꯝ ꯑꯥꯍꯥꯟꯕꯗꯥ ꯅꯣꯏꯒꯤꯅꯦ
ꯅꯣꯛꯄꯨꯗꯤ ꯅꯣꯛꯄꯗꯤ ꯐꯩꯗꯅ
ꯎꯝ ꯌꯥꯗꯦ ꯌꯥꯗꯦ ꯋꯔꯤꯗꯤ ꯌꯥꯝ
ꯐꯖ ꯅꯨꯡꯃꯤ ꯂꯩꯌꯦ
ꯑꯁꯦꯡꯕꯅꯦ ꯅꯪ ꯅꯃꯥꯟꯅꯕꯤꯒꯨꯝꯅꯥ
ꯑꯉꯥꯡꯒꯤ ꯃꯍꯩꯁꯦ ꯉꯥꯁꯥꯏ ꯈꯟꯂꯥꯗꯤ ꯏꯕꯅꯤꯁꯨ ꯀꯨꯏꯅꯥ ꯂꯩꯔꯒꯨꯃꯁꯦꯅꯦ
ꯑꯗꯣ ꯀꯔꯝ ꯀꯥꯟꯗ ꯄꯥꯜꯂꯁꯦ ꯍꯥꯏꯅꯣ ꯅꯪ
ꯑꯩꯅꯗꯤ ꯅꯪ ꯅꯪ ꯍꯥꯏꯕꯒꯨꯝꯅ ꯉꯟꯕꯥ ꯃꯈꯩ ꯄꯥꯝꯃꯤ
ꯉꯟꯕ ꯃꯈꯩ ꯄꯥꯝꯃꯦ
ꯍꯣꯏ
ꯄꯥꯂꯁꯦ ꯄꯥꯂꯁꯦ ꯑꯗꯨꯒ ꯑꯗꯨꯒ ꯕꯤꯖꯤꯅꯦꯁ ꯍꯧꯔꯥꯁꯩ
ꯕꯤꯖꯤꯅꯦꯁ ꯍꯧꯔꯁꯤꯔꯥ ꯕꯤꯖꯤꯅꯦꯁ ꯁꯦ ꯍꯣꯏ ꯌꯦꯟ ꯑꯣꯛ ꯁꯟꯒꯁꯦ ꯇꯂꯅꯦꯀꯣ ꯁꯟꯁꯦ
ꯎꯝ
ꯑꯗꯨ ꯖꯒꯥꯗꯨ ꯅꯨꯡꯉꯥꯏꯇꯕꯅꯤ ꯁꯟꯒꯁꯦ ꯑꯩꯈꯣꯏ ꯁꯟꯁꯦ ꯂꯣꯏꯗ ꯅꯨꯡꯉꯥꯏ ꯑꯗꯩꯩ ꯑꯃꯥ ꯖꯒꯥꯁꯨ ꯂꯩꯇꯝꯅꯦ
ꯁꯣꯏꯔꯗꯤ ꯀꯩꯅꯣ ꯇꯟꯗꯕ ꯃꯤꯅ ꯂꯣꯏꯒꯗꯕꯅꯦ ꯁꯟ ꯂꯣꯏꯔꯗꯤ ꯆꯠꯄ ꯈꯣꯠꯄ ꯑꯗꯨꯒ ꯈꯨꯟꯗꯤꯁꯨꯃꯨꯛ ꯆꯥꯔꯅꯤ ꯑꯩꯈꯣꯏꯒꯤ ꯂꯧꯗ ꯑꯗꯨꯃꯥꯏꯅ ꯇꯧꯔꯦ ꯇꯧꯔꯦꯅ ꯈꯨꯟꯗꯤꯁꯨ ꯑꯃꯨꯛ ꯆꯥꯔꯛꯀꯅꯤ
ꯍꯞꯇꯥ ꯈꯨꯗꯤꯡ ꯃꯤꯒꯤ ꯋꯥꯊꯤ ꯆꯥꯕꯅꯦꯕ ꯁꯟꯖꫭꯏꯁꯦ ꯅꯪꯅ ꯈꯪꯗꯕꯒꯤꯅꯦ ꯑꯩꯈꫭꯏꯗꯤ ꯁꯥꯟ ꯂꫭꯏ
ꯄꯣ ꯊꯥꯒꯠꯂꯒ ꯄꫭꯏꯟꯗꯅꯦ ꯇꯧꯗꯣꯏꯅꯦ ꯀꯅꯥꯒꯤꯅꯣꯁꯤꯁꯦ
ꯅꯪꯅ ꯍꯥꯏꯌꯦ ꯍꯥꯠꯂꯥꯒꯦ ꯀꯥꯟꯅꯀꫭ ꯑꯃꯨꯛ ꯍꫭ ꯑꯃꯨꯛ ꯎꯔꯒꯗꯤ ꯌꯥꯜꯂꯒꯦ ꯀꯥ ꯊꯥꯡꯅ ꯌꯥꯜꯂꯒꯦ ꯈꯪꯕ꯭ꯔꯥ ꯅꫭꯡꯃꯩ ꯀꯥꯞꯄꯦ ꯈꯪꯕ꯭ꯔꯥ
ꯒ꯭ꯔꯨꯞꯇ ꯂꯥꯎꯔꯒ ꯑꯩꯈꯣꯏꯗ ꯏꯟꯗꯔꯦꯠꯅꯦꯕ ꯅꯨꯡꯉꯥꯏꯇꯦꯕ ꯑꯗꯣ ꯑꯗꯥ ꯁꯟꯁꯦ ꯂꯣꯏꯔꯁꯨ ꯏꯕꯥꯅꯤꯗꯤ
ꯎꯝ ꯂꯣꯏꯔꯣꯏꯁꯦ ꯅꯪ ꯋꯥꯒꯅꯦꯕ
ꯑꯁ ꯋꯥꯔꯤꯁꯤꯗꯤ ꯌꯥꯝ ꯂꯥꯏ ꯑꯁꯦꯡꯕ ꯈꯪꯗꯦꯗ ꯅꯪꯒꯤꯁꯦ
ꯀꯔꯤꯅꯣ ꯁꯦꯡꯕꯗꯤ ꯀꯔꯤꯅꯣ
ꯑꯁꯦꯡ ꯄꯥꯡꯊꯣꯡ ꯄꯥꯡꯊꯣꯛꯅꯕ ꯍꯥꯏꯁꯦ ꯅꯪꯗꯤ ꯌꯥꯗꯧ ꯃꯥꯜꯂꯦ ꯋꯥꯔꯤ ꯐꯣꯟꯁꯤꯗꯤ ꯌꯥꯝ ꯂꯥꯏꯅꯗꯤ ꯈꯨꯝꯃꯦ
ꯌꯥ ꯅꯪꯅ ꯄꯥꯡꯊꯣꯛꯀꯗꯕꯅꯤ ꯀꯔꯤꯅꯣ ꯅꯪꯅ ꯄꯥꯡꯊꯣꯛꯑ ꯃꯇꯨꯡꯗ ꯅꯪ ꯅꯪꯅ ꯄꯥꯡꯊꯣꯛꯑ ꯃꯠ ꯇꯨꯡꯗ ꯅꯪꯒꯤ ꯇꯨꯡ ꯏꯟꯅꯔꯛꯀꯗꯣꯏꯅꯦ ꯀꯔꯤꯅꯣ
ꯑꯗꯨꯅꯦ ꯑꯩꯁꯦ ꯄꯥꯡꯊꯣꯛꯑ ꯄꯥꯡꯊꯣꯛꯑꯒꯦ ꯁꯤꯅꯦ ꯑꯩꯅꯗꯤ ꯅꯪ ꯑꯊꯦꯡꯕꯗ ꯌꯥꯗꯧ ꯃꯥꯟꯗꯕ ꯂꯥꯁ꯭ꯠꯇ ꯐꯥꯒꯤ ꯇꯥꯗꯧ ꯃꯥꯜ ꯅꯪ ꯃꯑꯣꯡꯁꯤ
ꯊꯥꯖꯕꯅꯤ ꯊꯥꯖꯕ ꯊꯝꯃꯨ
ꯊꯥꯖꯕ ꯊꯝꯃꯒꯦ ꯂꯥꯁ꯭ꯠꯇ ꯂꫭꯏ ꯍꫭꯔꯥꯗꯤ ꯀꯃꯥꯏ ꯇꯧꯅꯤ ꯑꯩ ꯄꯠꯂꯗꯤ ꯀꯃꯥꯏ ꯇꯧꯕ꯫
ꯑꯗꯨ ꯉꯥꯏꯕ ꯀꯜꯂꯗꯤ ꯕꯁ ꯐꯪꯕꯅꯤ
ꯉꯥꯏꯔꯕꯅ ꯅꯍꯥꯟꯁꯨ ꯑꯗꯨꯝ ꯉꯥꯏ ꯆꯦꯟꯈ꯭ꯔꯦ ꯅꯣꯏ ꯂꯩꯀꯥꯏꯒꯤꯁꯨ ꯈꯪꯗꯦ ꯒꯌ꯭ꯥꯟ ꯑꯃ ꯇꯥꯗꯦꯅꯦ
ꯑꯗꯨꯕꯨꯗꯤ ꯅꯪꯅ ꯐꯥꯕ ꯍꯩꯇꯕꯅꯤꯅ ꯀꯩꯅꯣ
ꯇꯥꯟꯂꫭ ꯐꯥꯕ ꯍꯩꯇꯕ ꯍꯥꯏꯅꯦ ꯃꯣꯏ ꯃꯃꯥ ꯕꯕꯥ ꯃꯅꯥꯛ ꯇꯥ ꯈꯔꯥ
ꯀꯔꯤ ꯄꯨꯡ ꯃꯉꯥ ꯑꯗꯨꯋꯥꯏꯗ ꯅꯨꯡꯁꯥ ꯀꯜꯂꯛꯄꯩ
ꯍꯥ
ꯃꯣꯏ ꯃꯃꯥ ꯕꯕꯥꯅ ꯍꯥꯏꯔꯣ ꯃꯣꯏꯅꯁꯨ ꯌꯥꯏꯗꯅ
ꯑꯦ ꯃꯣꯏ ꯂꯩꯔꯤ ꯑꯩ ꯀꯟꯅ ꯍꯥꯏꯔꯕꯅꯦ ꯃꯥꯅ ꯈꯪꯗꯦ
ꯖꯥꯠ ꯖꯥꯠ ꯁꯦꯔꯥꯟ ꯇꯨꯔꯥꯟ ꯇꯧꯔꯛꯄꯗꯨꯗ ꯑꯩꯗꯤ ꯌꯥꯝ ꯁꯥꯎꯅꯤꯡꯕ ꯌꯥꯗꯦꯗ
ꯎꯝ ꯃꯥꯗꯣ ꯑꯃ ꯅꯨꯄꯥꯗꯨꯁꯨ ꯄꯥꯝꯕ
ꯎꯝ
ꯍꯥꯏꯗꯤ ꯍꯥꯏꯗꯤ ꯅꯨꯄꯤꯅꯤꯅ ꯃꯊꯥꯛꯒꯤꯗꯣ ꯎ ꯎ ꯅꯪꯕꯨꯁꯨ ꯅꯨꯡꯗꯤ ꯅꯨꯡꯁꯤ ꯌꯥꯕꯅꯦ ꯃꯥꯅ ꯑꯩꯉꯣꯟꯗ
ꯑꯗꯨꯅꯦ ꯅꯨꯡꯁꯤ ꯁꯤ ꯍꯥꯏꯔꯒ ꯑꯩ ꯑꯗꯨꯝ ꯅꯨꯡꯁꯤꯔꯦ ꯗꯕꯜ ꯆꯠꯂꯗꯤ
ꯑꯩꯗꯤ ꯅꯍꯥꯟ ꯌꯦꯡꯉꯤꯗꯣ ꯅꯣꯏꯅꯤꯗꯣ ꯌꯥꯝ ꯄꯛꯆꯩꯅ ꯈꯜ ꯂꯩꯔꯝꯕꯅꯦ ꯑꯗꯨꯒ ꯇꯣꯛꯅꯈ꯭ꯔꯦ
ꯑꯗꯨꯅꯦ ꯃꯥꯥꯅ ꯂꯣꯢ ꯍꯧꯔꯤꯅꯦꯀꯣ
ꯑꯗꯨ ꯑꯣꯏꯔꯁꯨ ꯅꯪ ꯑꯗꯨꯝ ꯅꯪ ꯑꯗꯨ ꯑꯣꯏꯔꯁꯨ ꯐꯥꯖꯤꯜꯂꯒ ꯊꯝꯕ ꯌꯥꯗ꯭ꯔꯕ ꯄꯨꯟꯁꯤ ꯍꯥꯏꯁꯤ ꯂꯩꯁꯥ ꯂꯩꯁꯥ ꯑꯣꯏꯔꯤꯉꯩ ꯀꯥꯟꯗꯅꯦ ꯌꯨꯝ ꯄꯥꯜꯂꯀꯥꯟꯗ ꯗꯤ ꯃꯄꯨꯔꯣꯏꯕ ꯅꯠꯇꯅ ꯑꯝꯇ ꯄꯥꯝꯃꯔꯣꯏ ꯅꯨꯄꯤꯗꯤ